ꯍꯂꯣ
ꯍ
ꯎꯝ ꯀꯩꯗꯧꯏꯅꯣ ꯇꯌꯦ ꯇꯌꯦ
ꯇ ꯍꯥꯥ ꯍꯕꯣ
ꯆꯥꯗ꯭ꯔꯤꯗ ꯍꯧꯖꯤꯛꯇꯪ ꯀꯥꯡꯉꯧ ꯉꯧꯕ ꯂꯣꯏꯔꯒ ꯂꯩꯔ
ꯑꯗꯨ ꯀꯅꯥ ꯎꯅ
ꯑꯁ ꯑꯉꯨ ꯑꯥꯂꯨꯅꯦ ꯑꯂꯨꯒ ꯀꯩꯅꯣꯃ ꯀꯂꯂꯣꯟ ꯑꯈꯥꯕꯗꯣ ꯑꯗꯨꯒ ꯊꯨꯝꯃꯦ ꯑꯗꯨꯒ ꯃꯔꯣꯛ ꯑꯇꯦꯛꯄ ꯊꯥꯎꯒ
ꯗꯤꯑꯦ
ꯎꯝ ꯍꯥꯎꯆꯦ ꯍꯥꯏꯕ ꯇꯥꯔꯦꯗ
ꯑ ꯍ ꯀꯂꯣ ꯈꯥꯕꯣ ꯆꯥꯕ ꯆꯥ ꯈꯪꯗꯁꯦ
ꯑꯁ ꯈꯔꯣ ꯑꯈꯥꯕꯗꯣ ꯍꯧꯖꯤꯛ ꯈꯤꯇꯪ ꯗꯨꯀꯥꯟ ꯊꯣꯛꯄꯗ ꯊꯦꯡꯅꯕ
ꯍꯕꯅꯤ
ꯀꯔꯣꯠ ꯑꯈꯥꯕꯁꯦ ꯀꯩꯀꯩꯗ ꯍꯥꯎꯒꯦ
ꯃꯥꯒꯤ ꯈꯨꯈꯥꯗꯣ
ꯅꯠꯇꯦ ꯃꯥꯒꯤ ꯈꯥꯗꯤ ꯈꯥꯏꯌꯦ ꯑꯗꯨ ꯃꯥꯒꯤꯁꯤ ꯀꯩ ꯀꯩꯒ ꯆꯠꯅꯒꯦ ꯀꯅ ꯏꯖꯍꯥꯟꯗꯀꯣ ꯎꯝ
ꯆꯥꯕ ꯌꯥꯏ ꯑꯗꯨꯒ ꯀꯥꯡꯁꯣꯔꯁꯨ ꯆꯥꯕ ꯌꯥꯏ ꯑ ꯑꯗꯨꯒ ꯁꯧꯒ꯭ꯔꯤꯒꯁꯨ ꯆꯥꯕ ꯌꯥꯏ ꯍꯥꯎꯋꯦ
ꯁꯑꯧꯒ꯭ꯀꯁꯨ
ꯍꯣꯏ ꯉꯥ ꯉꯔꯤꯗꯣ
ꯑꯥꯎ
ꯈꯔ ꯌꯥꯝ ꯊꯥꯛꯑꯣ ꯈꯔ ꯌꯥꯝ ꯍꯥꯞꯄꯣ ꯑꯗꯨꯝ ꯐꯥꯎꯕꯅꯦ
ꯑ ꯅꯧꯗꯕꯤꯗ ꯀꯥꯡꯁꯣꯏ ꯑꯣꯏꯅ
ꯍ ꯉꯥꯎ ꯑꯗꯨ ꯃꯤꯗ ꯑꯇꯩ ꯎꯅꯠꯇꯕ ꯀꯩꯕ ꯁꯥꯡꯥꯟꯕꯗꯣ
ꯑꯥ
ꯑꯗꯨ ꯍꯥꯄꯦꯗꯨ ꯃꯥ ꯄꯤꯂꯧ ꯑꯄꯣ
ꯑꯥ ꯊꯁꯨ ꯍꯥꯄꯦꯔ
ꯊꯨꯝꯗꯦ ꯀ ꯊꯨꯝꯗꯤꯦ ꯑꯗꯨꯝ ꯌꯥꯎꯗꯕꯅꯦ
ꯑꯣ ꯑꯣ ꯑꯩꯗꯤ ꯊꯨꯝꯕ ꯌꯥꯎꯗꯗ ꯑ ꯑ ꯀꯩꯗꯣꯏꯩꯅꯣ ꯅꯪꯗꯤ
ꯑꯩꯁꯨ ꯊꯧꯗ ꯑꯁꯨ ꯍꯧꯖꯤꯛ ꯀꯁ ꯇꯧꯉꯥꯏꯔꯦ
ꯑꯩ ꯆꯥꯡ ꯔꯦ ꯃꯤ ꯇꯥꯕ ꯏꯟꯁꯥꯡꯅ ꯆꯥꯈ꯭ꯔꯔꯕꯅꯤꯅ ꯑꯝ ꯄꯤ ꯇꯥꯕ ꯋꯁꯥꯟꯤ ꯌꯦꯟꯁꯨ ꯍꯥꯎꯋꯤꯅꯦ ꯆꯝꯐꯨꯠꯁꯦ
ꯍꯋꯦ ꯍꯋꯦ
ꯍꯥꯎ ꯉꯧꯕ ꯆꯥꯗꯣꯏ ꯁꯂꯛꯄꯗꯤ ꯌꯥꯝ ꯐꯖꯅ ꯍꯥꯎꯋꯦ ꯀꯩꯅꯣꯃ ꯁꯤꯡ ꯑꯁꯦ ꯌꯥꯝ ꯈꯔ ꯌꯥꯝ ꯊꯥꯛꯑꯒ ꯍꯥ
ꯍꯣꯏ ꯍꯣꯏ
ꯁꯤꯡ ꯊꯥꯛꯑꯅꯦ ꯑꯗꯨꯒ ꯀꯩꯅꯣꯃ ꯁꯤꯡꯒꯤ ꯃꯅꯥꯁꯨ ꯊꯛꯅꯗꯥꯏꯅꯦ ꯃꯅꯥ ꯂꯩꯌꯦꯅ
ꯑ ꯂꯩꯅꯤ ꯂꯩꯅꯤ
ꯅꯪꯗꯤ ꯀꯃꯥꯏꯅ ꯊꯣꯡꯉꯤꯅꯣ
ꯑꯩꯅ ꯊꯨꯝꯕ ꯅꯠꯇꯦ ꯑꯗꯨꯗꯤ ꯊꯨꯝꯕ ꯍꯩꯇꯦ ꯏꯃꯥꯟꯕꯤꯅ ꯊꯣꯕꯅꯤ
ꯅꯪ ꯅꯪ ꯊꯣꯡꯝꯕꯇ
ꯐꯨꯂꯒ ꯇꯧꯕꯗꯤ ꯑꯗꯨ ꯑꯃ ꯑꯩ ꯇꯧꯗ꯭ꯔꯤ ꯑꯗꯣ ꯁꯨꯝ ꯉꯗꯤ ꯏꯃꯥꯡꯕꯤꯅ ꯊꯣꯡꯉꯦ ꯊꯣꯡꯕꯗꯤ ꯊꯣꯡꯕ ꯍꯩꯌꯦ ꯌꯦꯅ ꯄꯨ ꯊꯣꯡꯕ ꯍꯥꯏꯇꯗꯤ ꯅꯣꯏꯔꯦ
ꯃꯣꯏ ꯑꯣꯏꯅ ꯊꯣꯡꯕꯥꯎꯔ
ꯍꯣꯏ ꯃꯥꯅꯤ ꯅ ꯁꯝ ꯑꯗꯨꯝ ꯐꯨꯠꯂꯒ ꯆꯥꯔꯁꯦꯅ ꯃꯥꯅ ꯐꯨꯠꯄꯤꯌꯦ
ꯎꯝ
ꯑꯥꯎ ꯏ ꯇ ꯈꯥꯎꯑꯣ ꯆꯥꯗꯁꯨ
ꯑꯣꯏ
ꯁꯥꯕꯅꯤꯅꯀꯣ ꯊꯥꯎ ꯆꯥꯕꯁꯦ ꯍꯥꯏꯔꯤꯕ ꯁꯥꯗ꯭ꯔꯣꯏ ꯌꯥꯝꯅ ꯎꯝ
ꯑ ꯑꯗꯨꯣ ꯑꯣꯔꯁꯨ ꯔꯄꯥꯥꯏ ꯂꯩꯗꯦꯗꯅ
ꯐꯂꯇꯗꯅꯦ
ꯍ ꯀꯩꯁꯨ ꯍꯣꯏ
ꯍꯥꯏꯌꯣ ꯍꯥꯏꯌꯣ
ꯉ ꯍꯥꯏꯔꯣ
ꯅꯪ ꯍꯥꯟꯅ ꯍꯥꯏꯅꯦ ꯍꯥꯏꯌꯣ
ꯍꯧꯖꯤꯦ ꯊꯒꯗ ꯄꯨꯊꯤ ꯍꯥꯔꯅꯦꯒ
ꯑꯧ ꯁꯥꯃꯟꯕꯒꯤ ꯀꯤꯠꯆꯟꯗꯪ ꯆꯠꯇꯦꯗ ꯃꯩꯁꯨ ꯂꯥꯛꯇꯦ ꯃꯁꯥ ꯑꯗꯨꯗꯤ ꯁꯥꯕ ꯐꯤꯆꯪ ꯆꯪꯕꯗꯨ ꯁꯌꯦꯅꯀꯣ ꯃꯩ ꯃꯅꯥꯛꯇ ꯆꯪꯕꯗꯣ ꯑꯁ ꯂꯔꯦ ꯂꯩꯕꯤ ꯌꯥꯗꯦ ꯍꯥꯏꯥꯏꯗꯤ ꯐꯣꯔꯇꯤ ꯋꯥꯟ ꯗꯤꯒ꯭ꯔꯤꯒ ꯌꯧꯋꯦ ꯑꯁ
ꯍꯖꯤꯕꯨꯖꯤ ꯂꯣꯏꯔꯦ
ꯍꯥꯏꯥꯏ ꯑꯗꯨ ꯑꯩꯈꯣꯏꯒꯤ ꯉꯁꯤ ꯃꯄꯥꯟ ꯊꯣꯛꯇꯕꯩꯒꯤꯀꯣ ꯌꯥꯝꯌꯥꯝ ꯀꯝꯕꯄꯒꯤ
ꯎꯝ ꯅꯣꯡꯒ ꯆꯨꯗ꯭ꯔꯣ ꯉꯁꯦ
ꯍꯗ
ꯑꯩꯈꯣꯏꯗꯤ ꯉꯁꯥꯏ ꯅꯣꯡ ꯆꯨꯨꯔꯦ ꯑꯗꯨꯒꯤ ꯈꯥ ꯆꯅꯤꯡꯕ ꯍꯧꯔꯦ
ꯎ꯭ꯔꯣ
ꯑꯥꯎ ꯀꯗꯅ ꯆ ꯀꯌꯥꯝ ꯀꯨꯏꯅ ꯆꯣꯡꯗꯤ ꯅ ꯃꯤꯅꯤꯠ ꯇꯔꯥꯒꯨꯝꯕꯇꯪ ꯁꯨꯔꯒ ꯇꯣꯛꯈ꯭ꯔꯦ
ꯁꯤꯗꯗꯤ ꯃꯥ
ꯅꯣꯡ ꯆꯨꯕꯁꯨ ꯅꯨꯡꯉꯥꯏꯌꯦ ꯑꯃꯣꯗ ꯀꯥꯂꯦꯟꯗ ꯅꯠꯇ꯭ꯔꯥ
ꯃꯥꯔ ꯃꯥꯔꯅꯤ ꯄ ꯅꯣꯡ ꯆꯨꯃ ꯀ ꯐꯥꯝꯖꯗꯦꯗ ꯍꯥꯏꯗꯤ ꯑꯁꯤ ꯑꯩꯈꯣꯏ ꯍꯧꯖꯤꯛ ꯑꯩꯈꯣꯏ ꯐꯐꯝꯗꯨꯗꯤ ꯅꯨꯄꯤ ꯃꯌꯥꯝ ꯍꯧꯕꯅꯤꯅ ꯅꯈꯣꯡ ꯑꯗꯨꯝ ꯆꯨꯔꯗꯤ ꯅꯨꯡꯉꯥꯏꯇꯦꯕ
ꯑꯣ ꯑꯗꯨꯅꯦ ꯑꯗꯨ ꯅꯨꯡꯉꯥꯏꯇꯕꯅꯤꯅꯀꯣ ꯑꯩꯈꯣꯏꯁꯦ ꯑꯗꯨꯗꯅꯦ ꯕꯦꯔꯥꯅꯦ ꯅꯣꯡꯖꯨꯨꯔꯗꯤ ꯏꯁꯤꯡ ꯊꯨꯝꯃꯅꯤ
ꯏꯁꯤꯡ ꯊꯪꯗ ꯅꯤꯡꯈ꯭ꯔ ꯁ
ꯏꯁꯤꯡ ꯊꯨꯡꯉꯒ ꯉꯥ ꯐꯥꯕꯁꯨ ꯅꯨꯡꯉꯥꯏꯕꯅꯦ
ꯃꯅꯦ ꯑꯩꯣꯏ ꯐꯥꯗꯔꯤꯖꯥꯅꯥ ꯍꯣꯏꯁꯨ ꯊꯪꯝꯕ
ꯄ ꯄ ꯆꯠꯠꯇ ꯆꯗꯕ
ꯑ ꯊꯕ ꯇ ꯇꯗꯤ ꯇꯠꯂꯦ ꯑꯗꯣ ꯑꯩꯈꯣꯏꯅ ꯐꯥꯕ ꯅꯠꯇꯕ ꯁꯨꯝ ꯃꯤꯅ ꯐꯥꯕꯗꯣ ꯃꯤ ꯇꯨꯡ ꯏꯟꯕ ꯃꯣꯏꯅꯗꯤ ꯐꯥꯗꯦ ꯃꯤꯅ ꯐꯥꯕꯤ
ꯑꯩꯁꯨ ꯆꯠꯁꯤ ꯆꯠꯂꯦꯕ ꯏꯃꯥꯟꯅꯕ ꯈꯣꯏ ꯏꯃꯥꯟꯅꯕ ꯈꯣꯏ ꯏꯌꯥꯝꯕ ꯈꯣꯏꯒ ꯑꯩꯗꯤ ꯑꯩꯗꯤ ꯁꯐꯝ ꯐꯪꯗꯦ
ꯅ ꯃꯉꯥ ꯐꯥꯕꯍꯦ
ꯑꯩ ꯍꯥꯏꯒꯦꯕ ꯐꯥꯕꯗꯤ ꯆꯠꯂꯦꯕ ꯏꯃꯥꯟꯅꯕ ꯍꯣꯏꯈ ꯏꯌꯥꯝꯕ ꯍꯣꯏ ꯑꯗꯨ
ꯑ ꯎ ꯍꯕ ꯁ ꯋꯥꯔꯄ
ꯃꯣꯏꯅꯤ ꯃꯥ ꯐꯥꯗ ꯄꯦꯁ ꯂꯣ
ꯑꯣ ꯏ ꯖꯨꯅꯤꯌꯔ ꯑꯣꯏꯕꯒ ꯅꯪ ꯆꯥꯛꯦ
ꯑꯩꯅ ꯍꯧꯖꯤꯛ ꯃꯥꯁꯇꯔ ꯇꯝꯃꯤꯕ ꯉꯥ ꯐꯥꯕꯗ
ꯑꯣ ꯇꯃꯣ ꯇꯃꯣ
ꯃꯣꯏꯗꯤ ꯐꯦꯁꯇ ꯂꯣꯏꯈ꯭ꯔꯦ ꯑꯩꯈꯣꯏꯒꯤꯅꯤꯔ ꯂꯩꯦꯗꯦꯜꯗ
ꯅꯁ ꯍꯥꯏꯒꯂꯣꯗꯤꯒ ꯅꯕ ꯇꯧ ꯃꯥꯅꯤꯕꯨ
ꯑ ꯉꯥ ꯐꯥꯕꯒꯤ ꯇꯣꯔꯅꯥꯃꯦꯟꯒ ꯍꯥꯡꯗꯣꯛꯑꯅꯤ
ꯍꯪꯉꯣ ꯍꯪꯉꯣ ꯑꯩꯈꯣꯏ ꯂꯩꯡꯕ ꯂꯥꯛꯀꯦ
ꯎꯝ ꯑꯩꯈꯣꯏꯅ ꯑꯩꯈꯣꯏꯅ ꯁꯤꯜꯂꯒꯀꯣ
ꯍꯣꯏ
ꯀꯃꯥꯏꯅ ꯇꯧꯕ ꯕꯣꯜ ꯌꯦꯡꯗ꯭ꯔꯣ ꯅꯪꯒꯤ
ꯌꯦꯪꯏ ꯑꯁ ꯈꯪꯗꯦꯗꯉ ꯆꯦ ꯃꯅꯤꯕꯤꯅꯤꯗꯤ ꯌꯦꯉ ꯌꯦꯁꯤꯅ ꯑꯩꯈꯣꯏꯁꯦꯅꯔꯦ ꯉꯥꯔꯥꯡ ꯗꯤ ꯌꯦꯪꯏ
ꯉꯔꯥꯡꯒꯤꯗꯣ ꯅꯨꯡꯁꯤꯗ꯭ꯔꯣ
ꯅꯨꯪꯁꯤꯏꯌꯦ ꯑꯌꯥ ꯊꯋꯥ ꯌꯥꯝ ꯅꯨꯡꯉꯥꯏꯇꯦ ꯄꯛꯇꯦꯍꯦ ꯑꯗꯨꯗꯤ
ꯑꯁ ꯅꯨꯡꯉꯥꯏꯇꯦ ꯍꯥꯥ ꯑꯩꯁꯦ ꯌꯦꯡꯉꯒ ꯅꯨꯡꯉꯥꯏꯇꯕ ꯋꯥꯅꯤꯗ ꯀꯄ ꯀꯞ ꯀꯞꯄ ꯂꯩꯗ
ꯍꯣꯌ ꯌꯥꯝꯅꯅꯨꯉꯥꯏꯇꯦ ꯃꯥ ꯌꯥꯝ ꯅꯨꯡꯁꯤ
ꯑꯗꯨꯕꯨ ꯉꯔꯥꯡꯒꯤꯗꯨꯗꯤ ꯑꯅꯤꯃꯛꯁꯨ ꯉꯝꯍꯟꯅꯤꯡꯉꯦꯕ ꯑꯅꯤꯃꯛ ꯅꯨꯡꯁꯤ ꯃꯕ꯭ꯔꯥꯖꯦꯜ ꯒꯦꯝ ꯒꯦꯝ ꯍꯥꯏꯕꯗꯤ ꯀꯩꯅꯣꯃ ꯇꯧꯕꯅꯤꯅ ꯑꯃ ꯉꯝꯕ ꯑꯃ ꯂꯩꯍꯣꯚꯥꯏꯗꯤꯃꯎ ꯁꯅꯦ ꯅ ꯐꯣ
ꯅꯪ ꯉ ꯁꯤꯗꯤ ꯌꯦꯣꯏ ꯑꯗꯨꯗꯤ
ꯑꯩ ꯍꯣꯔꯦꯟ ꯄꯨꯡ ꯑꯅꯤ ꯄꯨꯡ ꯑꯅꯤꯒꯤ ꯌꯦꯡꯒꯦ ꯐ꯭ꯔꯥꯟꯁꯀꯤꯗ
ꯐ꯭ꯔꯥꯟꯁꯀꯤꯗ ꯑꯣ ꯑꯣꯅꯤꯗ ꯌꯦ
ꯅꯪꯗꯤ ꯀꯩ ꯀꯟꯇ꯭ꯔꯤꯅꯣ ꯅꯪꯁꯦ ꯀꯩꯅꯣꯝꯃ ꯃꯥꯜꯂꯦꯗ ꯑꯩ ꯍꯥꯏꯔꯛꯄ
ꯑꯩꯈꯣꯏ ꯏꯕꯥꯅꯤ ꯃꯥꯟꯅꯔꯝꯒꯅꯤꯅ ꯑꯗꯨꯗꯤ
ꯑꯩ ꯍꯥꯏꯔꯛꯀꯦ ꯁꯔꯤꯞꯀ ꯁ꯭ꯔꯤꯞꯀ ꯆꯦꯟ ꯃꯗꯨꯔ
ꯀꯔꯤꯦ
ꯃꯣꯏ ꯖꯔꯁꯤꯗ ꯏꯁꯇ꯭ꯔꯤꯞꯀ ꯆꯦꯟꯕꯗꯔꯣꯕ ꯅꯠꯇꯦ ꯅꯪꯅ ꯁꯞꯄꯣꯔꯠ ꯇꯧꯕ ꯀꯟꯇ꯭ꯔꯤꯁꯦ
ꯑꯃ
ꯏꯁꯞꯀ ꯋꯥꯏꯠꯀ ꯕ꯭ꯂꯨꯒ ꯆꯦꯟꯕꯗ ꯁꯞꯄꯣꯔꯠ ꯇꯧꯔꯝꯒꯗꯧꯕ ꯃꯥꯜꯂꯦꯕꯅ
ꯍꯨꯒ ꯀ꯭ꯔꯝꯕ ꯑꯣꯏ
ꯅꯪ ꯈꯪꯗꯦ ꯅꯪ ꯂꯣꯏꯔꯦ ꯎꯝ ꯑꯥꯔꯖꯦꯟꯇꯤꯅꯥ ꯑꯣꯏꯔꯝꯗꯧ ꯃꯥꯟꯕ
ꯍꯣꯏ ꯍꯣꯏ ꯑꯗꯨ ꯅꯪꯗꯤ ꯑꯣꯏꯗ꯭ꯔꯣ ꯅꯪꯣ
ꯑꯩꯗꯤ ꯇꯤꯝ ꯀꯟꯇ꯭ꯔꯤ ꯑꯅꯤ ꯑꯍꯨꯝ ꯁꯞꯄꯣꯔꯠ ꯇꯧꯋꯦ
ꯑꯗꯨꯕꯨꯗꯤ ꯃꯤ ꯃꯤꯌꯥꯝ ꯇꯧꯋꯦꯗꯅ ꯑꯗꯨ ꯑꯣꯏꯔꯁꯨ ꯑꯗꯨꯝ ꯃꯣꯏ ꯃꯆꯥ ꯃꯆꯥꯒꯤ ꯒꯦꯝ ꯁꯥꯟꯅꯕ ꯅꯨꯃꯤꯠ ꯍꯥꯏꯌꯦꯕ ꯑꯗꯨꯝ ꯑꯗꯨꯗꯤ ꯂꯥꯛꯑꯦꯗꯅ ꯑꯗꯨꯝ ꯑꯗꯨꯝ ꯈꯣꯏꯅꯥ ꯑꯄꯥꯄꯥꯃ ꯐꯠꯇꯧꯖꯦ
ꯃꯥꯅꯦ ꯑꯄꯥꯝ ꯑꯄꯥꯝꯕꯅꯦꯀꯣ ꯅꯪꯅ ꯑꯥꯔꯖꯦꯟꯇꯤꯅꯥꯅꯦꯕ
ꯃꯥꯅꯤꯅꯦ
ꯏꯁ ꯐꯖꯗꯤ ꯐꯖꯩꯅꯦ ꯑꯗꯨꯝ ꯑꯔꯖꯦꯟꯇꯤꯅꯥꯁꯨ
ꯐꯖꯕꯅꯦ ꯑꯍꯥꯟꯕ ꯁꯥꯟꯅꯕ ꯎꯝ ꯀꯔꯤ ꯄꯣꯇꯨꯒꯜꯒ ꯀꯩꯅꯣ ꯑꯍꯝꯕ ꯁꯅꯥꯕꯞ꯭ꯂꯦꯗꯣ ꯇꯕ꯭ꯔꯣ
ꯇꯥꯏ ꯀꯣ
ꯑꯥ ꯇꯥꯏꯌꯦ
ꯑꯣ ꯑꯥꯔꯖꯦꯟꯇꯤꯅꯥꯁꯨꯦ ꯑꯗꯨꯝ
ꯐꯖꯕꯅꯦ ꯐꯖꯕꯅꯦ
ꯃꯃꯥꯡ ꯃꯃꯥꯡ ꯋꯥꯔꯜ ꯀꯞꯇꯁꯨ ꯂꯧꯈ꯭ꯔꯦ ꯍꯟꯗꯛꯇꯤ ꯈꯔ ꯆꯥꯟꯁ ꯄꯤꯕꯤꯒꯦ ꯍꯥꯏꯗ
꯭ꯕꯔꯖꯤꯜꯗꯤ ꯄꯥꯝꯗꯤ ꯄꯥꯝꯕ ꯖꯥꯠꯅꯤꯀꯣ ꯅꯪ ꯐ꯭ꯔꯥꯟꯁ ꯐꯝꯕꯔꯣ
ꯄꯔꯣꯇꯨꯒꯜ ꯑꯩꯅ ꯄꯥꯝꯕ
ꯃꯣꯏ ꯉꯝꯃꯣꯏꯍꯦ ꯁꯤꯗꯁꯨꯒ ꯄꯨꯠꯇꯨꯒꯜꯒꯤ ꯐꯦꯟꯁ ꯂꯩꯌꯦ